ꯍꯜꯂꯣ ꯇꯥꯏꯌꯦ
ꯇꯥꯕ꯭ꯔꯣ
ꯇꯥꯏꯌꯦ
ꯇꯥꯕ꯭ꯔꯣ ꯀꯩ ꯇꯧꯕ꯭ꯔꯣ
ꯍꯤꯞꯄꯒ ꯂꯩꯌꯦ
ꯎꯝ ꯀꯩ ꯏꯟꯖꯥꯡ ꯆꯥꯕ꯭ꯔ
ꯈꯃꯦꯟ ꯑꯈꯥꯕ ꯅꯪꯗꯤ
ꯎꯝ ꯀꯔꯤ ꯍꯥꯏꯕ꯭ꯔꯣ ꯐꯖꯅ ꯇꯥꯗꯦ
ꯅꯪꯗꯤ ꯀꯩ ꯏꯟꯖꯥꯡ ꯆꯥꯒꯦ ꯍꯥꯏꯕ
ꯑꯩ ꯎꯠꯇꯤ
ꯑꯁ ꯇꯨꯝꯅꯤꯡ ꯉꯝꯃꯅꯤ ꯑꯗꯨꯗꯤ ꯑꯁ
ꯎꯝ ꯇꯨꯝꯅꯤꯡꯉꯦ ꯇꯨꯝꯗꯦꯗ
ꯑꯦꯁ
ꯑꯩ ꯇꯨꯝꯒꯦ ꯇꯧꯕ ꯇꯨꯝꯕ ꯌꯥꯗ꯭ꯔꯦꯕ
ꯂꯥꯏꯔꯤꯛ ꯀꯟꯅ ꯄꯥꯕꯒꯤꯔꯣ
ꯄꯥꯗꯦꯗ ꯂꯥꯏꯔꯤꯛ ꯄꯥꯕ ꯇꯜꯂꯦ ꯎꯨꯝ
ꯀꯅꯥ ꯀꯅꯥ
ꯎꯇꯤ ꯊꯣꯡꯕꯅꯦ ꯏꯊꯟꯇ ꯂꯩꯌꯦ ꯑꯩꯗꯤ ꯌꯨꯝ ꯕꯔꯥꯗ
ꯏꯁ ꯌꯥꯝ ꯅꯥꯏꯔꯦꯅꯦ
ꯅꯪꯁꯨ ꯅꯊꯟꯇ ꯂꯩꯕ꯭ꯔꯥ
ꯑꯥꯎ
ꯊꯟꯇ ꯂꯩꯕ ꯅꯨꯡꯉꯥꯏꯀꯣ
ꯑꯁ ꯅꯪꯁꯨ ꯈꯪꯕꯨꯔꯣꯗꯣ ꯅꯨꯡꯉꯥꯏꯕ
ꯎꯝ ꯑꯩꯁꯨ ꯈꯪꯉꯦ ꯑꯗꯨꯒꯤ ꯅꯨꯡꯉꯥꯏꯕꯗꯣ ꯈꯪꯉꯦ ꯑꯩꯁꯨ
ꯏꯤꯁ ꯆꯥꯛ ꯊꯣꯡꯕ ꯇꯟꯗ꯭ꯔꯣ ꯑꯗꯨꯗꯤ
ꯑ ꯑꯗꯨꯗꯤ ꯃꯔꯛ ꯃꯔꯛꯇꯗꯤ ꯇꯜꯂꯦ ꯗꯨꯒꯤ ꯅꯪꯗꯤ ꯆꯥꯔꯝꯃꯣꯏꯗ ꯆꯥꯛ
ꯏꯤꯁ ꯏꯤꯁ ꯑꯩꯗꯤ ꯅꯨꯡꯇꯤꯒꯤ ꯆꯥꯏ
ꯑꯩꯁꯨ ꯊꯣꯡꯉꯦ ꯑꯩ ꯎꯇꯤꯒ ꯆꯥꯔꯤꯁꯦ ꯈꯪꯗ꯭ꯔꯣ
ꯌꯥꯝ ꯂꯦꯝꯕ ꯁꯥꯟꯅꯔꯒ
ꯑꯩꯗꯤ ꯎꯇꯤ ꯆꯥꯏꯌꯦ ꯑꯂꯨ ꯉꯧꯕ ꯆꯥꯏꯌꯦ
ꯎꯇꯤ ꯆꯥꯔꯗꯤ ꯑꯁ ꯆꯥꯛ ꯆꯥꯔꯦ ꯍꯥꯏꯕ꯭ꯔꯣ
ꯎꯨꯝ ꯍꯣꯔꯦꯟꯗꯤ ꯆꯥꯔꯔꯣꯏꯗ
ꯑꯁ ꯑꯗꯨꯅꯦꯕ
ꯇꯜꯂꯦꯕꯣꯀꯣ ꯊꯣꯡꯕ
ꯑꯗꯣ ꯅꯨꯡꯗꯥꯡꯒꯤꯁꯨ ꯊꯣꯡꯉꯤꯔꯣ ꯑꯌꯨꯛꯇ
ꯎꯝ ꯄꯨꯂꯞ ꯄꯨꯂꯞ ꯊꯨꯡꯕꯅꯤ
ꯍꯥꯎꯔꯝꯃꯥ
ꯍꯦ ꯎꯍꯨ ꯇꯤꯡꯗꯅꯤꯡꯉꯥꯏ
ꯒꯦꯁꯇ ꯊꯣꯕ꯭ꯔꯣ ꯅꯥ ꯑꯁ ꯒꯦꯖꯇ ꯊꯣꯡꯕ ꯏꯟꯗꯛꯁꯟ ꯁꯤꯖꯤꯟꯅꯔꯣ
ꯑꯗꯨ ꯑꯩꯈꯣꯏꯗꯤ ꯌꯥꯗꯦ
ꯑꯩꯈꯣꯏꯗꯤ ꯌꯥꯌꯦ
ꯑꯩꯈꯣꯏꯗꯤ ꯌꯨꯝ ꯕꯔꯥ ꯅꯠꯇꯦꯕꯀꯣ ꯀꯩꯅꯣꯅꯦꯕ ꯑꯗꯨꯅ ꯌꯥꯗꯕ
ꯌꯥꯅꯕ ꯁꯤꯠꯂꯣ ꯍꯥꯏꯕ ꯌꯥꯗ꯭ꯔꯣ
ꯎꯝ ꯇꯧꯕ ꯌꯥꯔꯣꯏ ꯍꯥꯏ ꯃꯩ ꯃꯩꯗꯣ ꯀꯩꯅꯣ ꯇꯧꯕꯒꯤꯀꯣ ꯑꯣ ꯏꯁꯤꯡꯒꯨꯝꯕꯁꯨ ꯎꯝ
ꯏꯁꯤꯡꯁꯨ ꯂꯩꯕ꯭ꯔꯣ
ꯂꯩꯗꯦ ꯃꯣꯏꯅ ꯄꯤꯕꯅꯦ ꯊꯛꯅꯤꯉꯥꯏ ꯄꯤꯕ ꯃꯣꯏꯅ ꯊꯛꯅꯤꯡꯉꯥꯏ ꯄꯤꯌꯦ ꯏꯟꯁꯥꯡ ꯊꯣꯡꯅꯤꯉꯥꯏ ꯄꯤꯌꯦ ꯇꯣꯉꯥꯟꯅ ꯄꯤꯌꯦ ꯅꯨꯡꯉꯥꯏꯇ꯭ꯔꯥ ꯎꯝ
ꯍꯦꯟꯅ ꯅꯨꯡꯉꯥꯏꯔꯤꯅꯦ
ꯅꯣꯏꯗꯤ ꯏꯁꯤꯡ ꯏꯁꯤꯡ ꯄꯤꯔꯝꯃꯣꯏꯀꯣ ꯎꯝ ꯊꯥꯡꯕ ꯉꯝꯕ꯭ꯔꯣ ꯖꯥꯔꯣ
ꯑꯩꯈꯣꯏ ꯃꯤ ꯆꯦꯟ ꯆꯦꯜꯂꯤꯅꯦ ꯑꯩꯗꯤ ꯍꯦꯜꯄꯔ ꯑꯃ ꯊꯝꯃꯤ ꯀꯩꯅꯣ
ꯌꯥꯝ ꯅꯨꯡꯉꯥꯏꯅ ꯅꯪꯗꯤ ꯍꯦꯜꯄꯔꯒ ꯊꯝꯃꯒ
ꯏꯁꯤꯡ ꯊꯛꯄ ꯂꯣꯏꯔꯦ ꯍꯥꯏꯔꯗꯤꯀꯣ ꯂꯧꯕꯤꯔꯒꯦ ꯂꯧꯕꯤꯔꯒꯦ ꯍꯥꯏꯔꯛꯑꯅꯤ
ꯎꯝ ꯅꯨꯡꯉꯥꯏ ꯌꯦ ꯌꯥꯝꯅ ꯅꯩꯔꯅꯤ ꯅꯪ
ꯄꯩꯁꯥ ꯄꯤꯊꯣꯛꯑꯒ ꯑꯗꯨꯝ
ꯎꯝ
ꯇꯍꯟꯗꯣꯏꯅꯦ ꯀꯩꯅꯣ
ꯍꯣꯏ
ꯑꯗꯨ ꯅꯠꯇ꯭ꯔꯗꯤ ꯑꯁ ꯀꯃꯥꯏꯅ ꯊꯥꯡꯗꯣꯏꯅꯣ
ꯑꯩꯈꯣꯏꯗꯤ ꯑꯩꯗꯤ ꯍꯥꯟꯅ ꯂꯩꯕꯗꯀꯣ ꯑꯩꯅ ꯃꯈꯥꯗꯒꯤ ꯊꯥꯡꯕꯅꯦ ꯏꯁꯇꯦꯌꯥꯔ ꯀꯦꯁꯇ
ꯖꯤꯝ ꯆꯠꯞꯒꯤ ꯇꯥꯏ꯭ꯞ ꯇꯥ ꯊꯥꯉꯣ
ꯑ ꯑꯩꯁꯦ ꯖꯤꯝꯁꯨ ꯆꯠꯂꯦꯕ
ꯑꯁ ꯑꯁ
ꯑ
ꯑꯩꯗꯤ ꯊ ꯑꯩꯗꯤ ꯊꯖꯥꯗꯦꯉꯣ
ꯑꯦ ꯆꯠꯂꯦ ꯑꯩ ꯃꯁꯜ ꯉꯥꯛꯇ ꯉꯥꯏꯔꯦ
ꯑꯩ
ꯈꯪꯗꯕ꯭ꯔꯥ ꯂꯩ ꯊꯥꯖꯗꯦ
ꯑꯩ ꯊꯥꯖꯕ ꯋꯥꯠꯂꯦ
ꯎꯝ ꯑꯩ ꯆꯠꯂꯦ
ꯏꯁꯤꯡ ꯊꯛꯄ ꯂꯣꯏꯔꯒ ꯖꯥꯔ ꯂꯧꯕ ꯆꯠꯄ ꯀꯥꯟꯗ ꯖꯤꯝꯁ ꯑꯣꯏꯅ ꯄꯨꯔꯛꯄ ꯇꯥꯏ꯭ꯞꯇꯔꯣ
ꯑ ꯅꯠꯇꯦꯍꯦ ꯖꯤꯝ ꯑꯁꯦꯡꯕꯒꯤ ꯖꯤꯝ ꯆꯠꯂꯤꯅꯦ ꯑꯩ
ꯑ
ꯅꯪ ꯈꯪꯗ꯭ꯔꯕꯒꯤꯅꯤ ꯑꯩ ꯑꯩꯁꯦ ꯑꯩ ꯎꯗꯕꯒꯤꯅꯦ ꯅꯪ
ꯎꯗꯕ ꯀꯨꯏꯕꯒꯤꯅꯦꯅꯦ
ꯎꯗꯕ ꯍꯣꯏ ꯑꯃꯨꯛꯀꯛ ꯎꯔꯗꯤ ꯑꯩ ꯁꯛ ꯈꯪꯉꯔꯣꯏ ꯄꯣꯁ ꯇꯥꯔꯝꯗꯣꯏꯅꯦ
ꯑꯁ ꯅꯨꯄꯥꯒ ꯄꯥꯝꯗꯣꯏꯔꯣ ꯑꯗꯨꯗꯤ
ꯑꯁ ꯅꯨꯄꯥꯗꯒꯤ ꯍꯦꯟꯅ ꯐꯖꯔꯦꯅꯦ ꯑꯩ
ꯅꯨꯄꯥ ꯍꯣꯏ ꯋꯥꯎ ꯐꯖꯩꯅꯦ ꯑꯗꯨ ꯅꯨꯄꯤꯗꯣ ꯍꯥꯏꯕ꯭ꯔꯣ
ꯑꯁ ꯑꯩꯗꯤꯀꯣ ꯅꯨꯄꯥꯅ ꯄꯥꯝꯗ꯭ꯔꯦ ꯅꯨꯄꯤꯅ ꯄꯥꯝꯃꯦ ꯃꯁꯜ ꯆꯥꯎꯕꯒꯤ
ꯑꯣꯟꯅꯕꯒꯤ ꯑꯣꯏꯔꯥꯝꯅꯤ ꯑꯗꯨꯗꯤ ꯑꯁ
ꯎꯝ ꯑꯣꯟꯅꯔꯦ ꯅꯨꯄꯤ ꯀꯣꯏꯔꯅꯤ ꯑꯩꯗꯤ꯫ ꯑ ꯅꯣꯡ ꯆꯨꯒꯗꯕ ꯃꯥꯜꯂꯦꯀꯣ꯫ ꯅꯣꯏꯁꯨ ꯇꯧꯕ꯭ꯔꯥ꯫
ꯑꯦ ꯈꯪꯗꯦ ꯔꯨꯝꯗ ꯂꯩꯑꯦ꯫
ꯔꯨꯝꯗ ꯂꯩꯕꯗꯨ ꯋꯤꯟꯗꯣ ꯂꯩꯇ꯭ꯔꯣ꯫
ꯗꯣ ꯂꯩꯇꯦ ꯑꯩꯒꯗꯤ ꯃꯤꯛꯀ
ꯑꯁ ꯅꯪꯒꯤꯗꯤ ꯄꯨꯔꯥ ꯖꯦꯜꯗ ꯂꯩꯕ ꯃꯥꯜꯂꯤꯅꯦ꯫
ꯑꯁ ꯖꯦꯜꯒ ꯆꯞ ꯃꯅꯕꯅꯦ ꯎꯝ꯫
ꯖꯦꯜꯗ ꯂꯩꯔꯒ ꯌꯨꯝꯗ ꯂꯩꯕꯁꯤꯡꯗꯗꯤ ꯕꯔꯥꯗ ꯂꯩꯌꯦ ꯍꯥꯏꯕ ꯃꯥꯜꯂꯦ ꯅꯪ꯫
ꯑꯁ ꯖꯦꯜꯗ ꯑꯣꯏꯕꯒꯤꯀꯣ ꯆꯥꯛ ꯊꯣꯡꯗ꯭ꯔꯦ꯫ ꯃꯣꯏꯅ ꯄꯤꯔꯛ ꯄꯤꯔꯛꯄ ꯑꯩꯈꯣꯏꯗꯤꯟ ꯆꯥ
ꯍꯋꯥꯏ꯫ ꯍꯋꯥꯏ꯫
ꯍꯋꯥꯏ ꯆꯥꯅꯤꯡꯗꯦꯅ ꯏꯟꯁꯥꯡ ꯑꯍꯥꯎꯕ ꯑꯣꯔꯗꯔ ꯇꯧꯒꯤꯕ
ꯑꯁ ꯖꯦꯜ ꯅꯪꯒꯤ ꯖꯦꯜꯗꯣ ꯑꯩꯁꯨ ꯂꯩꯅꯤꯡꯉꯦ꯫
ꯂꯩꯕ ꯂꯥꯛꯑꯣ ꯅꯪꯖꯨ ꯈꯪ
ꯌꯥꯝ ꯅꯣꯛꯀꯅꯨ꯫
ꯂꯥꯁꯇ ꯀꯣ ꯖꯦꯜꯗ ꯂꯩꯕꯗꯨ ꯑꯩꯗꯤ ꯀꯤꯌꯦꯕꯣ꯫
ꯏꯟꯖꯥꯡ ꯑꯍꯥꯎꯕ ꯄꯨꯔꯛꯑꯣ ꯑꯣꯗꯔ ꯇꯧꯈꯤꯕꯗꯣ ꯑꯩꯅ ꯄꯩꯁꯥ ꯑꯃꯒ ꯄꯤꯗꯣꯏꯕ ꯕꯤꯜꯇꯦꯅ꯫
ꯎꯝ꯫
ꯑꯗꯣ ꯅꯪꯁꯨ ꯇꯧꯅꯤꯡꯑꯗꯤ ꯑꯩꯉꯣꯟꯗ ꯂꯥꯛꯑꯣ ꯑꯩ ꯅꯪꯅ ꯄꯩꯁꯥ ꯄꯤꯍꯟꯒꯦ꯫
ꯎꯝ ꯍꯝ ꯑꯩ ꯂꯥꯛꯑꯣꯏ ꯅꯪ ꯐꯥꯒꯗꯕ ꯃꯥꯜꯂꯦ꯫
ꯐꯥꯔꯣꯏ꯫
ꯅꯣꯡ ꯆꯨꯒꯅꯤ꯫
ꯃꯤ ꯀꯅꯥ ꯐꯥꯅꯒꯦꯅꯦ ꯑꯩꯗꯤ ꯐꯥꯕ ꯍꯩꯇꯦ ꯀꯃꯥꯏꯅ ꯐꯥꯔꯤꯅꯣ꯫
ꯉꯁꯤꯁꯦ ꯑꯁꯦꯡꯕꯗꯤꯀꯣ ꯅꯣꯡ ꯅꯨꯡꯇꯤ ꯇꯥꯔꯒ ꯇꯨꯝꯒꯦ ꯇꯧꯕꯅꯦꯕ꯫ ꯇꯨꯝꯕ ꯌꯥꯗ꯭ꯔꯦ ꯑꯗꯣ
ꯖꯤꯝ ꯆꯠꯄꯒꯤ ꯇꯨꯝꯕ ꯌꯥꯗ꯭ꯔꯕꯣ꯫
ꯍꯣꯏ ꯖꯤꯝ ꯆꯠꯄꯒꯤꯀꯣ꯫ ꯖꯤꯝꯒꯤ ꯏꯐꯦꯛ ꯂꯥꯛꯑꯦꯕ ꯇꯨꯝꯕ ꯌꯥꯗ꯭ꯔꯦ꯫
ꯆꯥꯛꯁꯨ ꯌꯥꯝ ꯆꯥꯒꯅꯣ ꯈꯤꯇꯪ ꯈꯤꯇꯪ ꯆꯥꯎ ꯍꯥꯏꯕ꯭ꯔꫭ꯫
ꯎꯝ꯫ ꯑꯩꯗꯤ ꯑꯗꯨꯝ ꯆꯥꯑꯦꯗ꯫ ꯆꯥꯛꯇꯤ ꯆꯥꯛꯄꯨ ꯀꯅꯥꯟꯅ ꯊꯤꯡꯕ ꯉꯝꯕ꯭ꯔꫭ꯫
ꯆꯥꯛ ꯌꯥꯝ ꯆꯥꯔꯗꯤ ꯖꯤꯝꯗ ꯂꯥꯛꯀꯅꯨ ꯍꯥꯏꯗ꯭ꯔꯣ ꯃꯄꯨꯅ꯫
ꯏꯁ ꯃꯤ ꯃꯣꯏꯅ ꯆꯥꯛ ꯌꯥꯝ ꯌꯥꯝ ꯆꯥꯑꫭ ꯍꯥꯏꯔꯤꯅꯤ ꯀꯩꯅꯣ꯫
ꯑꯁ ꯑꯗꯣ ꯏꯟꯖꯥꯡ ꯍꯥꯎꯇꯕ ꯑꯍꯥꯎꯕ ꯆꯥꯒꯅꯨ ꯍꯥꯏꯕ꯭ꯔꯣ꯫
ꯍꯤꯟꯖꯥꯡ ꯑꯍꯥꯎꯕ ꯍꯤꯟꯖꯥꯡ ꯑꯍꯥꯎꯕꯁꯦ ꯀꯔꯤꯔꯥ꯫
ꯏꯟꯖꯥꯡ ꯍꯥꯎꯕ
ꯑꯩꯗꯤ ꯆꯥꯗꯦꯗ꯫
ꯈꯪꯗ꯭ꯔꯗꯤ ꯍꯣꯔꯦꯟ
ꯀꯣ ꯎꯪ ꯕꯣꯏꯂꯔꯗꯣ ꯕꯣꯏꯂꯔꯗꯣ꯫
ꯎꯝ꯫
ꯀꯣꯏꯂꯔꯗꯤ ꯆꯥꯑꫭ ꯍꯥꯏꯌꯦ ꯃꯣꯏꯅ꯫ ꯃꯥꯒꯤ ꯀꯩꯅꯣꯗꯣ ꯀꯩꯅꯣ ꯂꯩꯕꯒꯤꯀꯣ ꯃꯅꯨꯡꯗ꯫
ꯃꯅꯨꯡꯗ ꯌꯦꯔꯨꯝ ꯌꯥꯎꯑꯦ ꯍꯥꯏꯕ꯭ꯔꯣ꯫
ꯑꯩꯗꯤ ꯕꯣꯏꯂꯔ ꯆꯥꯕ ꯌꯥꯗꯦꯕ꯫
ꯑꯣ꯫
ꯑꯗꯨꯒꯤ ꯍꯋꯥꯏ ꯑꯗꯨꯝ ꯆꯥꯏ꯫ ꯍꯋꯥꯏꯅ ꯍꯥꯎꯋꯦꯗ ꯍꯋꯥꯏ ꯆꯥꯔꯗꯤ ꯅꯣꯏꯕ꯭ꯔꯥ꯫
ꯅꯣꯏꯌꯦ ꯍꯥꯏꯌꯦ ꯑꯩꯗꯤ ꯈꯪꯗꯦ꯫
ꯅꯪꯗꯤ ꯅꯣꯏꯗꯕꯅꯤꯅ ꯆꯥꯔꯝꯃꯔꯣꯏꯅꯦ꯫
ꯑꯩ ꯍꯋꯥꯏ ꯄꯥꯝꯗꯦ ꯆꯥꯅꯤꯡꯗꯦ꯫
ꯈꯔ ꯆꯥꯎꯋꯣ ꯅꯣꯏꯅꯤꯉꯥꯏ꯫
ꯍꯋꯥꯏ ꯆꯥꯔꯁꯨ ꯅꯣꯏꯗꯦꯗ꯫
ꯎꯝ ꯗꯨꯅꯦ ꯅꯪꯗꯤ꯫ ꯑꯣꯛ ꯀꯦꯖꯤ ꯇꯔꯥ ꯆꯥꯔꯁꯨ ꯅꯣꯏꯔꯣꯏ꯫
ꯌꯥꯝ ꯈꯪꯍꯦ ꯀꯖ ꯀꯦꯖꯤ ꯇꯔꯥ ꯍꯦꯜꯂꯁꯨ ꯑꯁ
ꯎꯝ ꯅꯪ ꯅꯪꯒꯤ ꯃꯔꯝꯗ ꯂꯣꯏꯅ ꯈꯪꯕꯅꯤꯗ꯫
ꯊꯤꯒꯠꯂꯤꯔꫭ ꯊꯤꯒꯠꯂꯤꯔꫭ꯫
ꯊꯤꯅꯤꯡꯗꯦꯗ ꯑꯗꯨꯝ ꯅꯪꯗꯤ ꯍꯦꯛ ꯌꯦꯡꯕꯗ ꯂꯣꯏꯅ ꯅꯪꯒꯤ ꯃꯥꯏꯗꯨꯗ ꯁ꯭ꯀꯦꯟ ꯇꯧꯕ꯫
ꯑꯁ ꯌꯥꯝ ꯍꯩꯔꯦꯅꯦ꯫
ꯍꯩ
ꯑ ꯌꯥꯝ ꯋꯥꯔꯕꯣ꯫
ꯋꯥꯔꯦꯗ꯫
ꯑꯁ꯫
ꯑꯩꯗꫭ ꯑꯁ ꯅꯣꯡ ꯆꯨꯒꯦ ꯇꯧꯕꯒꯤ ꯁꯥꯕꯒꯤ ꯋꯥꯔꯦ꯫
ꯑꯁ ꯌꯥꯔꯔꯣꯏ ꯑꯗꯨꯗꯤ꯫
ꯆꯣꯔꯗꯤ ꯐꯒꯗꯕ ꯀꯣ꯫
ꯁꯥꯑꯦꯕ꯫
ꯅꯪꯗꯤ ꯖꯦꯜꯗ ꯂꯩꯕꯅꯤꯅ ꯈꯪꯉꯔꯣꯏ꯫
ꯖꯦꯜꯗ ꯂꯩꯔꯁꯨ ꯃꯄꯥꯟ ꯊꯣꯛꯄ ꯌꯥꯏꯑꯦ꯫
ꯑꯁ ꯅꯨꯡꯉꯥꯏꯕ ꯖ‌ꯦꯜꯅꯦ ꯅꯪꯒꯤꯗꯨꯗꯤ ꯀꯣꯏꯕ ꯆꯠꯄꯁꯨ ꯌꯥꯕ꯭ꯔꯥ
ꯌꯥꯌ‌ꯦ ꯑꯁ ꯂ‌ꯣꯏ ꯌꯥꯏ
ꯑꯁ ꯀꯔꯗꯤ ꯀꯔꯤ ꯖ‌ꯦꯜ ꯔꯥ
ꯃꯅꯨꯡꯗ ꯂꯩꯕꯒꯤ ꯖꯦꯜ ꯅꯦ
ꯇꯟꯕꯒꯤ ꯖ‌ꯦꯜ ꯃꯥꯜꯂꯦ ꯅꯪꯒꯤꯗꯨꯗꯤ
ꯊꯕꯛ ꯂꯩꯇ꯭ꯔꯤ ꯀꯥꯟꯗ ꯖꯦꯜꯗ ꯆꯪꯕꯗꯣ
ꯊꯕꯛ ꯂꯩ ꯊꯕꯛ ꯂꯧꯕ ꯇꯟꯕꯒꯤ ꯖ‌ꯦꯜ
ꯑꯥ ꯑꯗꯨꯅꯦ ꯅꯪ ꯍꯥꯟ ꯈꯪꯗ꯭ꯔꯤꯕꯣ ꯑꯁ
ꯑꯁ ꯎꯝ ꯑꯩ ꯍꯥꯏꯁꯦ ꯂꯩꯕ ꯂꯥꯛꯀꯦ
ꯅꯣꯡꯃꯥ ꯂꯩꯕ ꯂꯥ ꯑ‌ꯣ
ꯎꯝ ꯂꯥꯛꯀꯦꯀꯣ ꯀꯔꯤ ꯆꯥꯅꯤꯡꯕ꯭ꯔꯥ ꯀꯔꯤ ꯂꯩꯔꯛꯎꯔꯥ
ꯑꯁ ꯈꯪꯗꯦꯅꯦ ꯂꯥꯛꯄ ꯀꯥꯟꯗ ꯑꯣꯏꯅ ꯍꯥꯏꯅ ꯔꯁꯤꯅꯦ ꯅꯪ ꯄꯩꯁ ꯄꯩꯁꯥ ꯌꯥꯝ ꯄꯥꯏ ꯃꯥꯜꯂꯤꯀꯣ
ꯎꯝ ꯈꯔꯗꯤ ꯑꯗꯨꯝ ꯂꯩꯔꯦ
ꯃꯤꯗꯤ ꯇꯠ ꯄꯩꯁꯥ ꯄꯥꯏꯔꯝꯅꯤ ꯌꯥꯝ ꯍꯔꯥꯎꯔꯝꯅꯤ
ꯎꯝ ꯍꯔꯥꯎꯗ‌ꯦꯗ ꯅꯪꯒꯤꯅꯦ ꯅꯪꯒꯤ ꯉꯥꯛꯇꯅꯦ ꯀꯩꯅꯣ
ꯑꯁ ꯀ‌ꯣꯃ‌ꯦ ꯇꯤ ꯂꯩꯕꯗꯨꯔꯣ ꯄꯩꯁꯥꯁꯦ ꯅꯪꯒꯤ ꯉꯥꯛꯇꯅꯦꯅ ꯅꯪꯅ ꯁꯤꯖꯤꯟ ꯅꯊ‌ꯣꯛꯕꯗꯣ
ꯑꯣ
ꯑꯁ ꯅꯪꯁꯨ ꯌꯥꯝ ꯍꯩꯌꯦ
ꯑꯧ ꯍꯥꯥ ꯂꯣ
ꯇꯥꯌꯦ ꯇꯥꯏꯌꯦ
ꯑ ꯑꯃꯨꯛꯀ ꯇꯥꯗꯕꯀꯣ ꯀꯔꯤꯒꯤꯔꯥ ꯈꯪꯗꯦ
ꯑꯩꯅ ꯇꯨꯃꯤꯟ ꯂꯩꯕꯩꯅꯦ ꯀꯩꯅꯣ
ꯀꯔꯤꯒꯤ ꯇꯨꯃꯤꯟꯅ ꯂꯩꯕꯔꯥ
ꯅꯪ ꯋꯥ ꯉꯥꯡꯔꯛꯇꯕꯒꯤ ꯏꯊꯟꯇ ꯉꯥꯡꯕꯁꯨ ꯇꯜꯂꯦ ꯅꯪ
ꯔꯁꯟꯗ ꯉꯥꯡꯕꯗꯣ ꯑꯩ ꯈꯨꯝꯒꯅꯤꯗꯅ
ꯑꯩꯁꯨ ꯃꯤ ꯑꯅꯤꯅ ꯉꯥꯡꯔꯛꯑꯗꯤ ꯈꯔ ꯈꯨꯝ